ꯍꯂꯣ
ꯑꯣ ꯀꯩ ꯇꯧꯔꯤꯒꯦ
ꯇꯕ꯭ꯔꯥ
ꯎꯝ ꯇꯥꯔꯦ
ꯀꯩꯗꯧꯏꯅꯣ
ꯑꯩ ꯆꯥꯛ ꯇꯣꯛꯇ ꯉꯥꯏꯔꯤ ꯅꯪꯗꯤ
ꯎꯝ ꯑꯩ ꯐꯝꯃꯤꯌꯦꯦ ꯅꯪ ꯃꯈꯣꯟ ꯂꯥꯞꯅ ꯇꯥꯏꯌꯦ
ꯎꯝ ꯃꯔꯛ ꯃꯔꯛꯇꯗꯤ ꯇꯧꯕꯅꯦ ꯁꯨꯃꯥꯏꯅ
ꯊ ꯂꯣꯋꯥꯏꯩꯅꯣ
ꯈꯪꯗꯦ
ꯀꯩꯟꯖ ꯆꯥꯒꯦ ꯎꯝ ꯆꯥꯗꯤꯔꯦ ꯐꯝꯃꯤꯌꯦ ꯍꯃꯦ ꯆꯥ ꯆꯥꯗꯔꯤꯌꯦ
ꯑꯣ ꯑꯩꯈꯣꯏ ꯄꯀꯣꯔꯥꯒ ꯀꯔꯤ ꯀꯔꯤ ꯊꯣꯡꯕ꯭ꯔꯥ ꯈꯪꯗꯦꯅꯦ
ꯑꯣ
ꯃꯥꯒꯤ ꯅꯥꯄꯤꯒꯤ ꯃꯃꯤꯡꯗꯣ ꯈꯪꯗꯦ
ꯑꯠꯆꯥ ꯄꯥ ꯀꯔꯤ ꯑꯣꯏꯅ ꯆꯥꯕ꯭ꯔꯥ
ꯑ
ꯄꯀꯣꯔꯥꯗꯣ ꯀꯔꯤ ꯑꯣꯏꯅ ꯆꯥꯕ꯭ꯔꯥ
ꯈꯪꯗꯦ ꯃꯣꯏ ꯍꯦꯟꯖꯥꯡꯗ ꯃꯔꯛꯇ ꯍꯥꯞꯄꯅꯦꯕꯀꯣ
ꯆꯥ
ꯌꯥꯝ ꯍꯥꯎꯇꯗ
ꯌꯥꯝꯃꯗꯤ
ꯃꯣꯏ ꯄꯥꯡꯊꯣꯛ ꯈ꯭ꯔ ꯊꯣꯡꯕꯒꯤ ꯀꯔꯤ ꯀꯔꯥ ꯍꯥꯞꯄꯒꯤꯀꯣ
ꯑ ꯑꯣ
ꯑ ꯍꯥꯎꯗꯤ
ꯎꯝ ꯍꯥꯎꯔꯝꯃꯣꯏ ꯃꯣꯏꯒꯤꯗꯤ ꯃꯣꯏꯅ ꯊꯣꯡꯕꯗꯤ ꯍꯥꯎꯔꯝꯃꯣꯏ
ꯎꯝ ꯅꯪꯗꯤ ꯆꯥꯗ꯭ꯔꯦ
ꯍꯣꯏ ꯍꯣꯏ ꯆꯥꯗ꯭ꯔꯤ ꯍꯣꯏ ꯑꯩꯗꯤ
ꯑꯣ ꯊꯣꯡꯕꯗꯤ ꯂꯣꯏꯔꯦ
ꯑꯥ ꯊꯣꯡꯁꯨ ꯊꯣꯡꯗ꯭ꯔꯤꯌꯦꯦ
ꯇꯧꯁꯨ ꯊꯣꯡꯗ꯭ꯔꯤ
ꯍꯣꯏ ꯊꯣꯡꯁꯨ ꯊꯣꯡꯗ꯭ꯔꯤꯌꯦ ꯆꯥꯁꯨ ꯆꯥꯗ꯭ꯔꯤꯌꯦ
ꯅꯣꯏꯁꯦ ꯌꯥꯝ ꯉꯜꯂꯦꯍꯦ
ꯍꯣꯏ ꯌꯥꯝ ꯉꯜꯂꯦ ꯍꯧꯖꯤꯀꯜꯗꯤ ꯉꯁꯤꯔꯦ
ꯑꯩ ꯑꯦꯛꯖꯥꯝ ꯊꯥꯕ ꯆꯠꯂꯦ ꯑꯗꯨꯒ ꯍꯜꯂꯛꯑꯒ ꯇꯨꯝꯃꯦ
ꯑꯆꯥ ꯈꯣꯏ ꯑꯦꯛꯖꯥꯝ ꯊꯥꯥꯏꯅꯣ
ꯑꯁꯤ ꯃꯤꯁ ꯇꯧꯔ ꯑꯦꯛꯖꯝꯅꯦ
ꯑꯣ ꯌꯥꯅꯣ ꯐꯣꯔ ꯐꯤꯐ ꯂꯥꯛ ꯑꯆꯥꯥ ꯐꯩ ꯐꯩ ꯀꯔꯤ ꯁꯕꯖꯦꯛ ꯑꯩꯗꯤ ꯊꯕꯛ ꯆꯠꯂꯒ ꯍꯩꯔꯛꯑꯒ ꯂꯩꯌꯦꯦꯅ ꯐꯝꯃ ꯂꯩꯔ ꯉꯁꯥꯏꯗ ꯐꯝꯃ ꯂꯩꯕ ꯍꯧꯖꯤꯛꯐꯥꯎ ꯂꯦꯡꯗ꯭ꯔꯤꯦ
ꯅꯪꯅ ꯅꯨꯡꯉꯥꯏꯗꯦꯗ
ꯍꯦꯩꯅꯅꯨꯡꯉꯥꯏꯇ ꯀꯥꯏꯔꯒꯤ ꯁꯃꯅ ꯂꯩꯦ ꯌꯥꯗꯃꯦ ꯀꯩ ꯁꯕꯖꯦꯛ ꯂꯅꯣꯅ
ꯀꯩꯅꯣ ꯄꯦꯊꯣꯐꯤꯖꯤꯌꯣꯂꯣꯖꯤ ꯊꯥꯏ
ꯑꯣ ꯑꯗꯨꯗꯤ ꯀꯥꯏꯗ ꯆꯤꯡꯕꯅꯣ ꯀꯩꯗ ꯆꯤꯡꯕꯅꯣ ꯄꯦꯊꯣꯂꯣꯖꯤ ꯍꯥꯏꯔꯣ
ꯑ ꯐꯥꯔꯃꯥꯁꯤ ꯇꯝꯕꯅꯦꯕꯀꯣ
ꯑꯆꯥ
ꯇꯨꯡ ꯋꯥꯥꯟꯗꯅ ꯆꯠꯇꯅꯦꯕ ꯁꯕꯖꯦꯛ ꯇꯣ
ꯑꯣ ꯐꯩꯅꯦ ꯑꯗꯨꯗꯤ
ꯐꯩꯌꯦ ꯐꯗꯤ ꯐꯩꯌꯦꯕꯀꯣ
ꯑꯣ ꯑꯆꯥ ꯑ ꯑꯆꯥ ꯑꯣꯏꯔꯝꯒꯅꯤ
ꯍꯧꯖꯤꯛ ꯄ꯭ꯔꯃꯥꯟ ꯑꯃꯗ ꯀꯩꯅꯣ ꯄꯦꯊꯣꯗ ꯑꯦꯅꯤꯃꯤꯌꯥꯒꯨꯝꯕꯁꯦ
ꯑꯣ
ꯃꯥꯒꯤ ꯀꯩꯅꯣ ꯏꯇꯤꯌꯣꯂꯣꯖꯤꯗꯣ ꯏꯔꯤꯅꯤ ꯃꯥꯒꯤ ꯄꯦꯊꯣꯖꯤꯦꯅꯤꯁꯤꯁꯇꯣ ꯏꯔꯤꯅꯤ ꯁꯤꯝꯇꯣꯝꯁ ꯏꯔꯅꯤ ꯀꯣꯝꯄ꯭ꯂꯤꯀꯦꯁꯟ ꯇ꯭ꯔꯤꯠꯃꯦꯟ ꯑꯗꯨ ꯑꯗꯨ ꯃꯌꯥꯝꯗꯣ ꯌꯥꯝ ꯀꯟꯐ꯭ꯌꯨꯖ ꯆꯂꯦꯕ ꯑꯁ
ꯑꯠꯁꯥ
ꯕꯦꯛ ꯂꯩꯔꯗꯤ
ꯊꯣꯛꯀꯅꯤꯗ ꯊꯣꯛꯀꯅꯤ ꯋꯥꯔꯅꯨ ꯊꯣꯛꯀꯅꯤ
ꯎꯝ ꯊꯤꯑꯣꯔꯤꯒꯤꯗꯤ ꯑꯩꯈꯣꯏ ꯉꯁꯤ ꯂꯣꯏꯈ꯭ꯔꯦ ꯄ꯭ꯔꯥꯛꯇꯤꯀꯜ ꯈꯛ ꯋꯥꯠꯈ꯭ꯔꯦ
ꯀꯝ ꯀꯥꯟꯗ ꯑꯃꯨꯛ ꯊꯥꯗꯣꯏꯅꯣ
ꯄ꯭ꯔꯥꯛꯇꯤꯀꯜꯁꯦ ꯊꯥꯔꯇꯤꯟꯗꯩ ꯁꯕꯦꯟꯇꯤꯟ ꯐꯥꯎ
ꯖꯨꯟ ꯇꯧꯋꯦ
ꯑꯁ ꯄ꯭ꯔꯛꯇꯤꯀꯜꯗꯤ ꯄꯥꯗꯔ꯭ ꯁꯨ ꯌꯥꯏꯗ
ꯑꯦꯁ
ꯀ ꯃꯥ ꯂ ꯂꯩ ꯄꯔꯇꯀꯜꯗ ꯑꯇꯩꯗꯤ ꯂꯥꯌꯦꯕ ꯕꯥꯏ ꯕꯥꯏꯚꯗ ꯅꯍꯥꯟ ꯑꯣꯖꯥ ꯑꯃꯅ ꯀꯣꯏꯁꯟ ꯑꯃ ꯍꯥꯡꯕꯅꯦꯕꯀꯣ ꯑꯗꯨꯅ ꯑꯩꯅ ꯈꯪꯗꯦ ꯍꯥꯏꯕ ꯅꯪ ꯊꯥ ꯇꯔꯨꯛꯇ ꯀꯦꯝ ꯇꯝꯗꯕ꯭ꯔꯣ ꯍꯥꯏ ꯂꯥꯏꯔꯤ
ꯀꯩꯅꯣ ꯅꯪ ꯅ ꯕꯥꯏꯕꯥꯗ ꯈꯪꯗꯦ ꯍꯥꯏꯁꯨ ꯌꯥꯏꯌꯦ
ꯍꯥꯏꯊꯤ
ꯀꯤꯗꯔꯣ ꯑꯣꯖꯥꯗꯣ
ꯑꯣꯖꯥꯗꯣ ꯑꯦꯛꯁꯇꯔꯅꯦꯜꯗ ꯂꯥꯛꯄꯅꯦꯕ ꯑꯥ ꯑꯇꯣꯞ ꯄꯥ ꯀꯣꯂꯦꯖꯇꯒꯤ ꯑꯗꯨꯗꯣ ꯃꯥꯅ ꯀꯣꯏꯁꯟ ꯍꯡꯕꯗꯣ ꯁꯤ ꯌꯨꯅꯤꯠꯇ ꯁꯤꯒꯤ ꯇꯣꯄꯤꯛꯁꯦ ꯀꯩ ꯆꯦꯞꯇꯔꯗ ꯂꯩꯒꯦ ꯍꯥꯏꯕ ꯑꯗꯨꯒꯤ ꯑꯗꯨ ꯑꯩꯅ ꯈꯪꯗꯕ
ꯑꯗꯨꯗꯤ ꯑꯗꯨꯅꯦ ꯑꯗꯨꯅꯦ ꯑꯗꯨꯗꯤ ꯈ꯭ꯋꯥꯏ ꯂꯨꯕ ꯀꯣꯏꯁꯅꯦꯅꯦ ꯍ
ꯁꯦ ꯃꯥꯅ ꯍꯪꯕꯗꯣ ꯀꯩꯅꯣꯅꯦꯕ ꯑ ꯐꯥꯔꯃꯥꯁꯤꯇꯤꯛꯁ ꯀꯤ ꯑꯦ ꯑꯦ ꯑꯦꯃꯥꯖꯣꯟ ꯍꯪꯕꯅꯦꯕ ꯑꯦꯃꯥꯔꯖꯦꯟꯁꯦ ꯀꯔꯤ ꯌꯨꯅꯤꯠꯇꯗ ꯂꯩꯒꯦ ꯑꯗꯨꯒ ꯀꯔꯤ ꯆꯦꯞꯇꯔꯗ ꯂꯩꯒꯦ ꯑꯗꯨꯒ
ꯑꯆꯥ
ꯃꯥꯒꯤ ꯗꯤꯐꯤꯅꯦꯁꯟꯗꯣ ꯍꯥꯏꯔꯛꯑꯣ ꯍꯥꯏꯕꯗꯤ ꯗꯤꯐꯤꯅꯦꯁꯟꯗꯤ ꯈꯨꯝꯗꯤ ꯈꯨꯝꯃꯦꯕꯀꯣ ꯑꯗꯨꯒ ꯌꯨꯅꯤꯠ ꯃꯃꯤꯡꯗꯣ ꯈꯪꯗꯕ ꯑꯗꯨꯒꯤ ꯃꯥꯅ ꯑꯗꯨꯃꯥꯏꯅ ꯍꯥꯏꯔꯛꯄ ꯌꯥꯝꯗꯤ ꯅꯨꯡꯉꯥꯏꯕꯅꯦ
ꯑꯗꯨ ꯅꯣꯏ ꯀꯩꯅꯣ ꯐꯥꯔꯃꯥꯁꯤꯁꯀꯤꯗꯣ ꯃꯥꯁꯇꯔ ꯐꯥꯎ ꯇꯧꯗꯣꯏꯔꯥ ꯅꯠꯇ꯭ꯔꯒ
ꯑꯩꯗꯤ ꯁꯤ ꯕꯤꯁꯦ ꯂꯣꯏꯔꯀꯥꯟꯗ ꯀꯩꯅꯣ ꯀꯣꯝꯄꯤꯇꯤꯇꯤꯚ ꯑꯦꯛꯖꯥꯝ ꯊꯥꯒꯦ ꯇꯧꯕꯅꯦ
ꯑꯆꯥꯥ ꯌꯥꯏꯅꯦ ꯑꯗꯨꯁꯨ
ꯑ ꯇꯣ ꯑꯦ ꯕꯤ ꯐꯥꯕꯥꯝ ꯐꯥꯎ ꯇꯥꯪꯒꯦ
ꯑꯣ
ꯏꯁꯇꯗꯤ ꯇꯧꯔꯣꯏꯕ ꯑꯩꯗꯤ
ꯎꯝ ꯌꯥꯏꯗ ꯑꯗꯁꯨ ꯌꯥꯏꯗ
ꯑꯗꯨꯁꯨ ꯌꯥꯗꯤ ꯌꯥꯏ ꯑꯗꯨ ꯑꯣꯏꯔꯁꯨ ꯑꯩꯈꯣꯏ ꯏꯁꯇ꯭ꯔꯤꯝꯁꯦ ꯈꯤꯇꯪ ꯀꯩꯅꯣ ꯀꯣꯝꯄꯤꯇꯤꯇꯤꯞ ꯑꯦꯛꯖꯥꯝꯒꯨꯝꯕꯒ ꯈꯤꯇꯪ ꯀꯩꯅꯣ ꯑꯣꯏꯗꯕꯒꯤꯀꯣ ꯑꯗꯨꯒꯤ ꯑ ꯑꯗꯨꯒꯤꯃꯨꯛꯇ ꯇꯕ
ꯑꯦ ꯀꯩꯝ ꯈꯪꯒꯦꯅꯣꯁꯦ ꯌꯥꯝ ꯂꯥꯏꯕ ꯉꯥꯛꯅꯅꯤ ꯇꯧꯕ ꯇꯧꯔꯗꯤ ꯂꯥꯏꯕ ꯉꯥꯛꯅꯦ ꯋꯥꯈꯜ ꯈꯟꯕꯗꯅꯦ ꯌꯥꯝ ꯂꯨꯖꯩ
ꯎꯝ ꯑꯩꯈꯣꯏꯁꯦ ꯍꯧꯖꯤꯛ ꯑꯩꯈꯣꯏ ꯇꯁꯗ ꯁꯤꯐꯥꯎ ꯇꯣꯛꯑꯒꯦ ꯈꯟꯕꯔꯦ ꯌꯥꯝ ꯂꯨꯃꯟꯕꯒꯤ
ꯍ
ꯑꯗꯨꯒ ꯀꯣꯝꯄꯤꯇꯤꯇꯤꯚ ꯑꯦꯛꯖꯥꯝ ꯊꯥꯅꯤ ꯀꯥꯏꯅ
ꯑ ꯀꯨꯏꯔꯛꯑꯗꯤ ꯑꯗꯨꯝ ꯈꯪꯉꯅꯤꯗ ꯍꯧꯖꯤꯛ ꯅꯧꯔꯤꯕꯩꯅꯦ
ꯎꯝ ꯑꯁ ꯑꯩꯗꯤ ꯀꯩꯅꯣ ꯑꯣꯖꯥ ꯑꯩꯈꯣꯏꯅꯁꯨ ꯌꯥꯝ ꯆꯩꯕꯒꯤꯀꯣ ꯇꯧꯃꯤꯤꯟ ꯀ꯭ꯔꯦ
ꯑꯆꯥꯆꯥ
ꯑꯗꯨꯗꯤ ꯆꯩꯕꯁꯨ ꯈꯤꯇꯪ ꯌꯥꯝ ꯀꯩꯅꯣ ꯑꯣꯏꯕꯀꯣ ꯌꯥꯝ ꯊꯃꯣꯏ ꯀꯩꯅꯣ ꯇꯧ ꯇꯧꯅꯤꯡꯉꯥꯏ ꯄꯨꯡꯣꯏ ꯆꯩꯕꯅꯦꯕ
ꯑꯆꯥ
ꯑꯗꯨꯒꯤ ꯄ꯭ꯔꯦꯁꯔꯗꯣ ꯌꯥꯝ ꯋꯥꯃꯜꯂꯦꯕ
ꯑꯁ ꯀꯩ ꯂꯥꯏꯔꯤꯛ ꯇꯝꯃꯅꯤ ꯍꯥꯏꯅ ꯇꯧꯔꯒ ꯗꯤꯄ꯭ꯔꯦꯁ ꯑꯃꯨꯛ ꯆꯠꯂꯗꯤꯀꯣ ꯑꯣꯏꯅꯤ
ꯎꯝ ꯍꯥꯏꯗꯤ ꯑꯁ ꯋꯥꯈꯜꯁꯦ ꯌꯥꯝ ꯍꯧꯖꯤꯛꯁꯦ ꯂꯨꯝꯃꯦꯗ
ꯑ
ꯐ꯭ꯔꯤꯗ ꯂꯩꯗꯦꯕ ꯋꯥꯈꯜꯁꯦ ꯐ꯭ꯔꯤ ꯏꯁꯇꯦꯠꯠꯇ ꯂꯩꯗꯦꯕ
ꯀꯝ ꯈꯔ ꯀꯗ ꯅꯨꯡꯉꯥꯏꯊꯣ
ꯑꯣ ꯅꯨꯡꯉꯥꯏꯊꯣꯛꯑꯅꯤ ꯑꯩꯁ ꯑꯗꯨꯝ ꯑꯦꯗꯖꯁ ꯇꯧꯔꯒꯦ ꯇꯧꯕꯅꯦ
ꯑꯣ ꯃꯤ ꯀꯌꯥ ꯂꯅꯥꯏꯝꯅꯣ ꯅꯣꯏꯗꯤ
ꯑꯩꯈꯣꯏꯁꯦ ꯑꯩꯈꯣꯏ ꯗꯤꯄꯥꯔꯠꯃꯦꯟꯁꯦ ꯑꯩꯈꯣꯏꯦ ꯅꯠꯇꯦ ꯑꯩꯈꯣꯏ ꯕꯦꯠꯁꯦ ꯑꯗ ꯃꯤ ꯐꯤꯐꯇꯤ ꯑꯩꯠꯃꯨꯛ ꯂꯩ
ꯑꯣ ꯅꯣꯏ ꯔꯨꯝ ꯇꯣꯉꯥꯟ ꯇꯣꯉꯥꯟ ꯂꯩꯕ꯭ꯔꯥ ꯅꯠꯇ꯭ꯔꯒ ꯄꯨꯟꯅ ꯂꯩꯕ꯭ꯔꯥ ꯔꯨꯝ ꯑꯃꯗ
ꯑꯦ ꯕꯦꯠ ꯕꯦꯠꯁ ꯈꯨꯗꯤꯡꯒꯤ ꯔꯨꯝ ꯇꯣꯉꯥꯟ ꯇꯣꯉꯥꯟꯕꯅꯤ ꯂꯣꯏ ꯄꯨꯟꯅ ꯂꯩꯕꯅꯦ
ꯍꯥꯏꯗꯤ ꯏꯊꯟ ꯏꯊꯟꯗ ꯂꯩꯕ꯭ꯔꯥ ꯅꯠꯇ꯭ꯔꯒ
ꯑ ꯅꯠꯇꯦ ꯅꯠꯇꯦ ꯄꯨꯟꯅ ꯂꯩꯕꯅꯤ ꯑꯩꯈꯣꯏ ꯂꯩꯐꯝꯁꯨ ꯑꯁ ꯍꯥꯏꯔꯤꯨꯅꯨꯍꯦ ꯕꯣꯏꯂꯔ ꯐꯥꯔꯝꯒ ꯆꯞ ꯃꯥꯟꯅꯕꯅꯦ
ꯑꯁ ꯀꯕꯤꯅꯅꯉꯥꯏꯁꯦ
ꯍꯥꯏꯕꯨꯗꯤꯀꯣ
ꯎꯝ
ꯑꯗꯣ ꯂꯩꯅꯤꯡꯉꯥꯏ ꯂꯩꯇꯕ ꯑꯗꯨꯒꯤ ꯃꯣꯏꯅ ꯄꯨꯟꯅ ꯊꯝꯕ ꯀꯥ ꯑꯃꯗ ꯑꯩꯈꯣꯏ ꯎ ꯀꯥꯁꯨ ꯌꯥꯝ ꯄꯤꯛꯄꯀꯣ
ꯑꯣ
ꯃꯤꯁꯦ ꯐꯤꯐꯇꯤꯟꯃꯨꯛ ꯐꯤꯐꯇꯤꯟꯃꯨꯛ ꯂꯩꯕꯅꯦ ꯑ ꯃꯊꯛꯇꯅ ꯇ꯭ꯋꯦꯟꯇꯤ ꯐꯥꯏꯚ ꯂꯩꯕꯅꯦ ꯃꯈꯥꯗꯅ ꯐꯤꯐꯇꯤꯟ ꯑꯩꯈꯣꯏ ꯀꯥꯟꯅ ꯐꯤꯐꯇꯤꯟ ꯂꯩꯕꯅꯦꯕ
ꯑ
ꯑꯗꯨꯗꯣ ꯐꯦꯟꯁꯨ ꯑꯍꯨꯝꯈꯛ ꯄꯥꯜꯂꯦ ꯁꯤꯂꯤꯡ ꯐꯦꯟꯗꯣ ꯑꯍꯨꯝ
ꯂꯣꯏꯔꯦ ꯍꯦ
ꯁꯨ ꯆꯠꯇꯦ
ꯂꯣꯏꯔꯦꯗ ꯀꯃꯥꯏ ꯁꯣꯔ ꯍꯣꯜꯂꯤꯅꯣ ꯑꯗꯨꯕꯣ
ꯍꯥꯥ
ꯀꯃꯥꯏꯅ ꯁꯣꯔ ꯍꯣꯜꯂꯤꯅꯣ ꯁꯣꯔ ꯍꯣꯅꯤꯡꯉꯥꯏꯐꯥꯎ ꯂꯩꯔꯝꯃꯔꯣꯏ
ꯑꯩꯈꯣꯏ ꯁꯣꯟ ꯍꯣꯟꯗꯦ
ꯑ ꯀꯩꯅꯣ ꯑ ꯗꯣ꯭ꯔꯗꯥꯣ
ꯑꯣ
ꯊꯥ ꯃꯥꯡꯒꯜꯂꯤ
ꯂ‌ꯣꯏꯔꯦꯗ ꯉꯝꯗꯦꯗ
ꯎꯝ ꯅꯣꯡ ꯆꯨꯔꯀꯥꯟꯗꯅꯦ ꯈ꯭ꯋꯥꯏꯗꯒꯤ ꯕꯦꯔꯥ ꯇꯥꯕꯁꯦ ꯑꯇꯩꯕꯨꯗꯤ ꯅꯨꯡꯉꯥꯏꯔꯕꯀꯣ ꯅꯣꯡ ꯆꯨꯕ ꯀꯥꯟꯗꯅꯦ ꯑꯩꯈꯣꯏ ꯀꯩꯅꯣ ꯂꯩꯐꯝꯁꯦ ꯀꯩꯅꯣ ꯏꯁꯤꯡꯗꯣ ꯆꯥꯎꯔꯛꯄꯒꯤꯀꯣ
ꯑꯆꯥ
ꯊꯨꯝꯈ꯭ꯔꯕ
ꯑꯩ ꯇꯜꯂꯦꯗ ꯃꯅꯨꯡꯗꯁꯨ ꯆꯪꯕ꯭ꯔꯥꯅꯦ ꯍꯥꯏꯁꯦ
ꯃꯅꯨꯡꯗꯗꯤ ꯆꯪꯅꯤꯉꯥꯏ ꯈꯤ ꯈꯤꯇꯪ ꯋꯥꯠꯂꯦꯕ ꯑꯗꯨꯗꯣ ꯃꯣꯏꯅ ꯄꯝ ꯇꯧꯊꯣꯛꯄꯀꯣ ꯑꯥ ꯅꯥꯂꯥꯗ
ꯑꯥ ꯑꯥ
ꯑꯗꯨꯒꯤ
ꯍꯩ ꯇꯜꯂꯦꯍ‌ꯦ
ꯑꯥ
ꯇꯜꯂꯦꯕ ꯌꯥꯝ ꯋꯥꯅ ꯍꯜꯂꯛꯑꯒ ꯃꯤ ꯑꯗꯨꯛ ꯂꯩꯕꯗꯣ ꯅꯨꯡꯉꯥꯏꯐꯝ ꯈꯪꯉꯝꯃꯣꯏ
ꯑꯩꯈꯣꯏꯗꯤ ꯂꯝꯁꯨ ꯌꯥꯝ ꯂꯥꯞꯅ ꯂꯥꯛꯄꯅꯤꯅꯀꯣ
ꯑꯣ
ꯑ ꯗ ꯂꯩꯒꯗꯧꯕꯗꯣ ꯀꯃꯥꯏꯅ ꯍꯥꯏꯁꯤꯔꯥ ꯗ꯭ꯔꯀꯥ꯭ꯔ ꯑꯣꯏꯕ
ꯎꯝ ꯎꯝ ꯃꯄꯥꯟꯒꯨꯝꯕꯗꯒꯤ ꯊꯣꯛꯄ ꯌꯥꯕ꯭ꯔꯥ ꯑꯗꯨꯗꯤ
ꯃꯄꯥꯟꯕꯨꯗꯤ ꯑꯥꯎꯇꯤꯡꯕꯨꯗꯤ ꯌꯥꯏ ꯎꯝ ꯅꯨꯡꯇꯤꯒꯤ ꯅꯪ ꯊꯣꯛꯑꯁꯨ ꯌꯥꯏ ꯅꯨꯡꯗꯥꯡꯗ ꯍꯜꯂꯛꯑꯁꯨ ꯌꯥꯏ ꯑꯗꯨ ꯑꯣꯏ ꯑꯗꯨ ꯅꯪ ꯍꯥꯏꯐꯦꯠꯇ ꯀꯩꯅꯣꯗ ꯋꯥꯔꯗꯦꯟꯗ ꯍꯥꯏꯔꯝꯒꯗꯧꯕꯀꯣ
ꯎꯝ ꯎꯝ ꯇꯜ ꯂꯦꯗ ꯃꯤ ꯑꯗꯨꯛ ꯌꯥꯝ ꯂꯩꯕꯗꯣ ꯑꯁ
ꯎꯝ ꯌꯥꯝ ꯀꯩꯅꯣ ꯑꯦꯟꯚꯥꯏꯔꯣꯟꯃꯦꯟꯁꯦ ꯈꯤꯇꯪ ꯅꯨꯡꯉꯥꯏꯇꯦꯕ
ꯑꯣ ꯃꯤ ꯑꯇꯣꯞꯄ ꯖꯥꯠ ꯈꯛꯇ ꯑꯣꯏꯔꯝꯒꯅꯤ ꯑꯩꯈꯣꯏ ꯒꯨꯝꯕ ꯃꯤꯁꯨ ꯌꯥꯎꯕ꯭ꯔ ꯅꯠꯇ꯭ꯔꯒ ꯃꯤ ꯑꯇꯣꯞꯄ ꯈꯛꯇ ꯑꯣꯏꯕ
ꯑꯅꯝꯕꯗ ꯑꯩꯈꯣꯏ ꯀꯩꯅꯣ ꯅꯪ ꯆꯤꯡꯃꯤꯔꯣ
ꯍꯣꯏ
ꯑꯣ ꯑꯩꯈꯣꯏ ꯑꯅꯝꯕ ꯑꯅꯝꯕꯗ ꯑꯩꯈꯣꯏ ꯂꯩꯌꯦꯕ
ꯑꯣꯝ ꯐꯩꯌꯦ ꯑꯗꯨꯗꯤ
ꯎꯝ ꯐꯩ ꯐꯕꯅꯦ ꯄꯨꯟꯕꯗꯤ ꯌꯥꯝ ꯅꯨꯡꯉꯥꯏꯕꯀꯣ ꯑꯗꯨꯒ ꯑꯇꯣꯞꯄꯁꯤ ꯀꯥꯡꯁꯨ ꯌꯥꯝ ꯌꯥꯝꯕꯅꯤ ꯑꯩꯈꯣꯏ ꯍꯦꯛ ꯗꯣꯝ ꯃꯅꯥꯛ ꯅꯥꯂ ꯑꯃ ꯂꯩꯕꯅꯦꯕ ꯑꯗꯨꯗ ꯀꯥꯡ ꯃꯌꯥꯝꯗꯨꯗꯤ ꯎꯁ
ꯏꯟꯈꯥꯡ ꯌꯥꯝꯗ ꯄꯤꯖꯩ ꯇꯜꯂꯦꯔ ꯀꯩ ꯐꯥꯔꯃꯥꯁꯤꯁ ꯇꯝꯕ ꯀꯥꯡꯅ ꯆꯤꯛꯑꯒ ꯑꯃꯨꯛꯀ ꯅꯥꯔꯒ ꯇꯣꯛꯀꯅꯤꯀꯣ
ꯅꯅꯥꯁꯨ ꯑꯩ ꯅꯥꯕꯅꯦ ꯀꯩꯅꯣꯗ ꯑ ꯗꯦꯡꯒꯤꯗ ꯅꯥ ꯑꯔꯝꯕꯅꯦ
ꯑ ꯏꯟꯆꯁ ꯅꯋꯦ
ꯌꯥꯝ ꯀꯩꯅ ꯑ ꯍꯥꯏꯗ ꯆꯂꯦ ꯇ
ꯎꯝ ꯍꯥꯏꯥꯏ ꯇꯂ
ꯅꯪ ꯅꯪꯗꯤꯣꯜꯂꯤ ꯍꯥ ꯅꯪ ꯑꯗ ꯍꯥꯏꯔꯣꯅꯦꯦ
ꯀꯩꯀꯩ ꯌꯦꯟꯁꯥꯡ ꯄꯤꯖꯒꯦ ꯅꯣꯏꯗ
ꯑꯩꯈꯣꯏꯁꯦ ꯑꯌꯨꯛꯇꯅ ꯄ꯭ꯂꯥꯎꯒ ꯀꯦꯆꯔꯤ
ꯑꯦ ꯇꯂꯦꯗ
ꯑ ꯍꯣꯏ ꯍꯥꯏꯕꯤꯔꯛꯀꯦꯕꯣ ꯁꯤꯕ ꯇꯥꯗꯨꯁꯨꯀꯣ ꯑꯗꯨꯒ ꯑꯦꯚ꯭ꯔꯤ ꯑꯦꯚ꯭ꯔꯤ ꯅꯨꯟꯁꯦ ꯂꯟꯁꯁꯦ
ꯎꯝ ꯑꯩ ꯎꯝ
ꯑꯗꯨꯒ ꯅꯨꯡꯗꯥꯡꯁꯦ ꯅꯨꯡꯗꯥꯡꯁ ꯆꯦꯟꯖ ꯇꯧꯋꯦ ꯃꯔꯛ ꯃꯔꯛꯇ ꯀꯥꯡꯍꯧꯜ ꯇꯧꯋꯦ ꯃꯔꯛ ꯃꯔꯛꯇ ꯀꯩꯅꯣ ꯆꯝꯐꯨꯠꯒꯨꯝꯕ ꯇꯧꯔꯒ ꯑꯇꯩ ꯑꯇꯩ ꯑꯇꯣꯞꯄ ꯇꯧꯔꯤꯕ ꯈꯔ ꯈꯤꯇꯪ ꯃꯤꯛꯁ ꯑꯣꯏꯌꯦꯕꯀꯣ
ꯑꯆꯥ ꯎꯝ
ꯑꯩꯈꯣꯏ ꯑꯌꯨꯛ ꯑꯌꯨꯛꯇꯤ ꯆꯥꯗꯦ ꯂꯟꯁꯀ ꯅꯨꯡ ꯗꯤꯟꯅꯔ ꯈꯛ ꯆꯕꯅꯤ
ꯑꯆꯥ ꯑꯌꯨꯛꯀꯤ ꯕ꯭ꯔꯥꯟ ꯁꯦꯟꯦ ꯇꯧꯕ꯭ꯔꯥ
ꯑ
ꯑꯌꯨꯛꯀꯤꯗꯤ ꯕ꯭ꯔꯟꯁ ꯑꯣꯏꯅ ꯇꯧꯕ꯭ꯔꯥ ꯑꯠꯆꯥ ꯌꯥꯏꯔ ꯑꯗꯨꯀꯤ
ꯎꯝ ꯑꯁ ꯑꯗꯨ ꯑꯣꯏꯔꯁꯨ ꯀꯅꯥꯝ ꯑꯩꯈꯣꯏ ꯃꯤ ꯁꯤꯗ ꯂꯩꯕꯁꯦ ꯀꯅꯥꯝ ꯆꯥꯗꯦꯕ ꯕ꯭ꯔꯦꯛꯐꯥꯁ ꯍꯥꯏꯕꯗꯤ ꯑꯦꯝꯁꯇꯤ ꯇꯣꯝꯄꯥꯛꯇ ꯃꯣꯔꯣꯛꯒꯁꯨ ꯁꯥꯕ ꯑꯗꯨꯒ ꯑꯣꯏꯂꯤꯁꯨ ꯑꯣꯏꯕ ꯎꯝ ꯑꯇꯁꯨꯇꯣ ꯃꯥꯒꯗꯗꯤ ꯎ
ꯎ
ꯑꯩꯈꯣꯏ ꯍꯥꯟꯅ ꯂꯩꯔꯤꯉꯩꯗꯤ ꯍꯞꯇꯥ ꯑꯃꯁꯁꯦ ꯐ ꯆꯥꯔꯝꯕꯅꯦꯕ